ꯇꯥꯕ꯭ꯔꯥ
ꯇꯥꯏꯌꯦ ꯀꯃꯥꯏꯀꯛ
ꯈꯪꯗꯦ ꯃꯣꯏꯒꯤꯁꯦ ꯃꯤꯅꯤꯠ ꯇꯔꯥꯗꯤ ꯍꯥꯏꯕꯅꯦ ꯑꯗꯣ ꯃꯤꯅꯤꯠ ꯇꯔꯨꯛ ꯃꯉꯥ ꯑꯗꯨꯋꯥꯏ ꯆꯠꯄꯗ ꯃꯊꯟꯇ ꯀꯛꯈ꯭ꯔꯦ ꯍꯥꯏꯕ
ꯑꯗꯨ ꯀꯩ
ꯑꯗꯨꯅꯤ ꯃꯤꯅꯤꯠ ꯈꯪꯗ꯭ꯔꯦ ꯍꯥꯏꯕ ꯃꯣꯏꯒꯤꯁꯤ ꯁꯨꯃꯥꯏꯅ ꯑꯃꯨꯛꯁꯨ ꯑꯃꯨꯛꯁꯨ ꯇꯧꯋꯦ ꯍꯥꯏꯕ ꯑꯃꯨꯃꯨꯛ ꯑꯩꯉꯣꯟꯗꯁꯨ
ꯑꯗꯨꯗꯤ ꯍꯧꯖꯤꯛ ꯃꯤꯅꯤꯠ ꯐꯥꯔꯦ ꯍꯥꯏꯔꯀꯥꯟꯗ ꯀꯃꯥꯏꯅ ꯇꯧꯗꯣꯏꯕ
ꯌꯦꯡꯉꯁꯤꯅ ꯃꯤꯅꯤꯠ ꯇꯔꯥꯃꯨꯛ ꯍꯟꯗꯛꯀꯤꯁꯤꯅ ꯃꯤꯅꯤꯠ ꯇꯔꯥꯃꯨꯛ ꯐꯥꯕ꯭ꯔꯥ ꯌꯦꯡꯉꯁꯦꯅꯦ ꯑꯩꯈꯣꯏꯅꯤ ꯋꯥꯔꯤ ꯁꯥꯅꯔꯝꯃꯦꯗꯅ ꯋꯥꯔꯤ ꯁꯟꯅ ꯅꯪꯅ ꯇꯥꯕ ꯇꯥꯕ ꯍꯪꯉꯝꯕꯗꯣ
ꯎꯝ
ꯑꯗꯣ ꯑꯩꯅ ꯃꯦꯁꯦꯁ ꯇꯥꯔꯦ ꯇꯥꯏꯌꯦ ꯋꯥ ꯅꯪꯅ ꯉꯥꯡꯕ ꯋꯥ ꯇꯥꯏ ꯍꯥꯏꯕꯗꯣ ꯑꯗꯣ ꯑꯩꯩꯅꯁꯨ ꯀꯟꯅ ꯉꯥꯡꯉꯤꯕ ꯕ ꯉꯥꯏ ꯀꯥꯟꯗ ꯃꯊꯟ ꯑꯃꯨꯛ ꯀꯛꯈ꯭ꯔꯦꯕꯗꯣ
ꯑꯣ ꯑꯗꯣ ꯅꯪꯅ ꯍꯥꯏꯁꯦ ꯃꯤꯅꯤꯠ ꯇꯔꯥ ꯂꯩꯔꯒ ꯑꯃꯨꯛ ꯀꯛꯀꯅꯤꯅ ꯍꯥꯏꯁꯦ ꯃꯣꯏ ꯃꯊꯟꯇ ꯀꯛꯆꯈꯤꯗꯣꯏꯔꯥ ꯅꯠꯇ꯭ꯔꯒ ꯑꯩꯈꯣꯏꯅ ꯀꯛꯊꯠꯆꯗꯣꯏꯔꯕ
ꯑꯣ ꯎꯝ ꯃꯊꯟꯇ ꯀꯛꯂꯛꯑꯦ ꯑꯩꯒꯤꯁꯨ ꯍꯥ ꯣꯏꯁꯅꯕꯇꯅꯦ ꯃꯤꯠ ꯃꯉꯥꯔ ꯅꯤꯄꯥꯜꯅ ꯋꯥꯔꯤ ꯁꯅꯈꯤꯕ ꯑꯗꯨꯏ ꯃꯇꯨꯡ ꯑꯃꯨꯛ ꯇꯨꯋꯦꯜꯐ ꯃꯤꯅꯠꯁ ꯑꯃꯨꯛ ꯁꯥꯟꯅꯈꯤꯕ ꯑꯗꯨꯒꯤ ꯑꯃꯨꯛ ꯈꯪꯗ꯭ꯔꯦ ꯍꯥꯏꯕ
ꯅꯣꯡꯃ ꯈꯛꯇ ꯑꯇ ꯁꯥꯟꯅꯩꯔꯣꯅꯤꯗ
ꯇꯨꯋꯜꯐ ꯇꯨꯌꯦꯜꯐ ꯃꯤꯅꯠꯁꯨ ꯐꯥꯏꯞ ꯇꯥꯏꯝꯁ ꯁꯥꯟꯅꯩ ꯑꯩꯗꯤ ꯁꯤꯛꯁ ꯇꯥꯏꯝꯐꯧ ꯁꯥꯟꯅꯔꯕꯅꯦ ꯑꯍꯥꯟꯕꯩ ꯇ꯭ꯔꯥꯌꯦꯜ ꯌꯦꯡꯕꯗꯨꯗ ꯇ꯭ꯔꯥꯌꯦꯜꯗ ꯑꯁꯦꯡ ꯑꯩꯈꯣꯏꯗꯤ ꯐꯥꯏꯞ ꯇꯥꯏꯝꯁꯅꯦ ꯈꯜꯂꯒ ꯇ꯭ꯔꯥꯏꯌꯦꯜ ꯑꯗꯨꯝ ꯇ꯭ꯔꯥꯏꯌꯦꯜ ꯃꯥꯟꯖꯔꯨꯕꯗꯣ ꯆꯠꯇ꯭ꯔꯕ ꯑꯗꯨꯝ ꯆꯠꯈ꯭ꯔꯕꯁꯨꯃꯤꯅꯦ ꯑꯗꯣ
ꯑꯣ
ꯐꯔꯦꯁꯦ ꯑꯃꯨꯛ ꯂꯤꯊꯔꯛꯨꯔꯁꯦ ꯋꯥꯔꯤꯗꯣ
ꯋꯥꯔꯤꯁꯦ ꯈꯔ ꯊꯣꯛꯑꯅꯤ ꯅꯨꯡꯉꯥꯏꯗꯕꯅꯤ ꯀ꯭ꯂꯥꯁ ꯇꯧꯔꯤꯉꯩ ꯃꯅꯨꯡꯗ ꯑꯣꯏꯔꯗꯤ ꯅꯩꯅꯗ ꯍꯧꯖꯤꯛꯀꯤ ꯋꯥꯔꯤꯁꯦ
ꯆꯤꯇ꯭ꯔꯁꯤꯒ ꯀꯃꯥꯏꯅ ꯋꯥꯔꯤ ꯁꯥꯟꯅꯧꯗꯣꯏꯅꯣ ꯁꯤ ꯑꯩꯅ ꯍꯧꯖꯤꯛ ꯈꯜꯂꯤꯁꯦ
ꯃꯥꯁ ꯍ ꯈꯜꯂꯤꯁꯤꯅꯦ ꯑꯩꯒꯤ ꯐꯣꯟꯁꯦ ꯃꯉꯣꯟꯗ ꯄꯤꯈ꯭ꯔꯦꯅ ꯑꯣꯔ ꯀꯩꯅꯣꯁꯦ ꯑꯗꯨꯒ ꯃꯥꯅ ꯑꯩꯉꯣꯟꯗ ꯇꯧꯕ꯭ꯔꯥ ꯋꯥꯔꯤ ꯁꯥꯟꯅꯕ꯭ꯔꯥ ꯑꯃ ꯇꯧꯔꯁꯤꯥꯒ ꯈꯜꯂꯛꯑꯕꯅꯦ ꯍꯥꯏꯕ ꯑꯩꯗꯤ
ꯐ ꯔꯗꯤꯕ ꯀꯣꯟ ꯗꯤ
ꯑꯗꯨꯅꯦ
ꯑꯗꯨ ꯀꯃꯥꯏꯅ ꯇꯧꯕꯅꯣ ꯇ꯭ꯔꯥꯟꯁꯂꯦꯁꯟꯗꯣ ꯎꯝ ꯍꯣꯏ ꯑꯗꯨ ꯃꯅꯤꯄꯨꯔꯤꯒꯤ ꯑꯣꯏꯅ
ꯍꯣꯏ ꯋꯥꯔꯤ ꯐꯥꯔ ꯑꯣꯏ
ꯍꯣꯏ ꯑꯗꯨ ꯑꯣꯏꯅ ꯇꯧꯔꯒꯦ ꯐꯔꯦ ꯑꯗꯨ ꯅꯕꯨ ꯐꯔꯅꯤ
ꯅꯠꯇꯗꯤ ꯋꯥꯔꯤ ꯊꯣꯛꯑꯦꯕ ꯋꯥꯅꯦ ꯋꯥꯔꯤ ꯂꯩꯔꯛꯇ꯭ꯔꯗꯤ ꯑꯣ
ꯂꯩꯌꯦ ꯑꯦꯅꯥꯂꯥꯏꯁ ꯇꯧꯗꯣꯏꯅꯦ ꯅꯪꯗꯤ ꯑꯗꯨ ꯐꯔꯦ ꯑꯩꯗꯤ ꯑꯩꯗꯤ ꯑꯩꯗꯤ ꯑꯩꯈꯣꯏ ꯅꯅꯤꯍꯥ ꯈꯨꯅꯤ ꯁꯥꯟꯅꯕꯗ ꯑꯩꯈꯣꯏꯗꯤ ꯍꯦꯛꯇ ꯀꯣꯠꯇꯕꯨꯗꯤ ꯁꯤꯖꯤꯟꯅꯩꯑꯕ ꯑꯗꯨꯑꯣꯏꯁꯨ ꯍꯦꯛꯇ ꯑ ꯋꯥꯔꯤꯁꯦ ꯁꯨꯔꯕꯅꯦ ꯍꯥꯏꯕ ꯏꯁꯄꯥꯏꯁꯤꯅꯦ ꯍꯥꯏꯕ ꯍ ꯆꯠꯂꯝꯗꯣꯏꯅꯤ ꯍꯧꯖꯤꯛ
ꯎꯝ ꯃꯤ ꯑꯦꯅꯦꯉꯥꯏ ꯇꯪ ꯂꯩꯔꯝꯃꯅꯤ ꯃꯤ ꯋꯥꯁꯤꯗ ꯁꯤ ꯍꯪꯦꯗꯅꯨ ꯁꯤꯕꯦꯝꯩ ꯏꯃꯨꯡ ꯃꯅꯨꯡ ꯆꯠꯈ꯭ꯔꯒ ꯍꯧꯖꯤꯛꯅ ꯃꯈꯜ ꯑꯃꯅꯤꯪꯉꯤꯗꯅꯀꯣ ꯍꯧꯖꯤꯛ ꯆꯠꯂꯤꯁꯤꯗꯤ ꯑꯗꯨꯝ ꯀꯩꯝꯇ ꯅꯨꯡꯉꯥꯏꯕ ꯑꯣꯏꯔꯣ ꯀꯩꯝꯇ ꯂꯩꯇ꯭ꯔꯦꯗꯅ ꯃꯤꯗꯣ ꯑꯩꯈꯣꯏ ꯑꯝꯇꯁꯨ ꯄꯨꯟꯈ꯭ꯔꯕꯅꯤꯅ ꯑꯗꯩ ꯅ ꯂꯥꯛꯄ ꯍꯥꯏ ꯃꯤꯁꯨ ꯃꯌꯥꯝ ꯇꯝꯕ ꯅꯠꯇꯕꯅꯤꯅ
ꯎꯝ ꯅꯣꯏꯅꯤ ꯈꯇꯪ ꯀ꯭ꯂꯥꯁ ꯆꯠꯂꯤꯔꯣ
ꯎꯝ ꯅꯠꯇꯦꯗ ꯄꯨꯟꯕꯗꯕꯨ ꯍꯥꯏꯕ ꯑꯗ ꯎꯝ ꯁꯨꯇꯤ ꯍꯌꯦꯡ ꯀꯥꯔꯒ ꯁꯝꯃꯔ ꯚꯦꯀꯦꯁꯟꯅꯦ
ꯑꯣ ꯑꯣ ꯍꯣꯏꯅꯦ ꯀꯨꯏꯔꯔꯣꯏꯅ ꯑꯩꯁꯨ ꯂꯥꯏꯔꯤꯛꯇꯣ ꯑꯝꯇ ꯄꯤꯒꯗꯕ ꯁꯤꯗ ꯀꯃꯥꯏꯅꯗꯣ ꯃꯌꯨꯝꯗ ꯑꯣꯏꯅ ꯊꯦꯡꯅꯔ ꯄꯤꯔꯣꯏꯗ꯭ꯔꯥ ꯈꯪꯗ꯭ꯔꯦ
ꯑꯗꯨꯣ ꯄꯨꯋꯥ ꯋꯥꯔꯤꯒꯤ ꯂꯥꯏꯔꯛꯂꯕ
ꯎꯝ ꯃꯥꯒꯤꯁꯨ ꯑꯩꯒꯤ ꯂꯥꯏꯔꯤꯛ ꯂꯩꯈꯤꯕꯅꯦꯕ ꯃꯉꯣꯟꯗꯁꯨ
ꯑꯣ ꯁꯦꯀꯩꯅꯣ ꯑꯣꯖꯥꯅ ꯌꯥꯝ ꯄꯥꯎ ꯍꯥꯏꯔꯛꯄꯅꯦ ꯍꯟꯗꯛ ꯇ꯭ꯔꯥꯟꯁꯂꯦꯁꯟꯗꯣ ꯐꯥꯎꯈꯤꯕ ꯂꯥꯏꯔꯤꯛ ꯔꯨꯕꯥꯌꯦꯠ ꯀꯥꯏ ꯔꯨꯃꯤ ꯀꯥꯏꯅ
ꯔꯨꯃꯤꯗꯤ ꯃꯉꯣꯟꯗ ꯂꯩꯕꯅꯤ
ꯆꯖꯤꯠꯇꯀꯨꯃꯔꯤꯗ
ꯅꯦ ꯑꯩꯒꯤ ꯔꯨꯃꯤ ꯑꯃ ꯊꯝꯃꯣꯏ ꯌꯥꯝ ꯆꯥꯛ ꯀꯣꯟꯅꯩꯕꯅꯤ ꯃꯉꯣꯟ ꯂꯩ ꯑꯗꯨ
ꯔꯨꯃꯤꯖꯦ ꯀꯥꯏꯅꯣ ꯃꯥꯁꯦ ꯑ ꯄꯣꯝꯗꯨꯣ ꯅꯠꯇ꯭ꯔꯒ ꯋꯥꯔꯤꯗꯣ
ꯎꯅ ꯍꯔ ꯏꯅꯠꯇꯦ ꯃꯥꯗꯤ ꯄꯣꯏꯅꯤ ꯄꯣꯏꯠ
ꯑꯣ ꯑꯗꯨ ꯃꯥꯁꯦ ꯀꯩꯅꯣꯒꯤ ꯑꯣꯏꯔ ꯃꯥꯜꯂꯦ ꯌꯥꯝꯅ ꯑ ꯍꯥꯏꯗꯤ ꯂꯞ ꯏꯁꯇꯣꯔꯤꯒꯤ ꯑꯣꯏꯔ ꯃꯥꯜꯂꯦ
ꯑ ꯌꯥꯎꯁꯨ ꯌꯥꯎꯋꯦ ꯌꯥꯎꯗꯕꯁꯦ ꯌꯥ ꯆꯥꯎꯋꯦ ꯂꯥꯏꯐꯀꯤ ꯀꯩꯅꯣꯗꯁꯨ ꯌꯥꯎꯋꯦ
ꯑꯁꯒꯤꯍꯠ ꯂꯦꯝ ꯔꯕꯥ ꯃꯣꯏꯗ ꯕꯁ ꯑꯣꯔꯤꯖꯤꯅꯦꯜꯗ ꯑꯩꯒꯤ ꯇ꯭ꯔꯥꯟꯁꯂꯦꯁꯟꯅꯦꯟꯅ ꯐꯖꯕ ꯉꯥꯛꯇꯅꯤꯌꯦ ꯍꯗꯦꯕꯤ ꯇ
ꯍ ꯊꯕꯛꯁꯨ ꯇꯧꯅꯤꯡꯉꯤ ꯄꯩꯁꯥꯗꯤ ꯆꯥꯅꯤꯡꯉꯤ ꯑꯗꯣ
ꯎ ꯑꯗꯨ ꯇꯧꯒꯦ ꯍꯥꯏꯔꯒꯁꯨꯁꯨ ꯐꯪꯕ ꯅꯠꯇꯦꯗꯅꯨꯅ ꯑꯗꯨꯝ ꯂꯩꯌꯦ ꯂꯩꯌꯦ ꯁꯨꯃꯥꯏꯅ
ꯑꯁꯤ ꯈꯨꯗꯤꯡꯃꯛꯇꯅꯦꯕ ꯁꯤꯔꯝꯗꯥꯏꯐꯥꯎ ꯄꯩꯁꯥꯅꯤꯅꯦ
ꯄꯩꯁ ꯏ ꯃꯤꯍꯜꯂ ꯍꯥꯏ
ꯑ ꯎꯝ ꯈꯪ ꯕꯃ
ꯅꯦꯍꯥꯗ ꯑꯃꯨꯛꯅꯤꯡꯉꯦ ꯍꯧꯔꯛꯏꯕ ꯃꯤꯗꯣ
ꯑꯗꯨꯅꯦ ꯔꯁꯤ ꯌꯥꯝ ꯈꯪꯉꯦ ꯍꯥꯏꯕ ꯑꯩꯅ ꯍꯥꯏꯕ ꯑꯁ ꯇꯧ ꯆꯥꯎꯈꯠꯇꯦ ꯑꯗꯨꯠꯇ ꯄ
ꯎꯃꯥ ꯍꯥꯟꯅꯗꯩꯅꯤꯌꯥꯅ ꯈꯔ ꯑꯗꯨꯝ ꯍꯣꯞ ꯆꯥꯕꯅꯦ
ꯑꯗ ꯑꯩꯅ ꯍꯥꯏꯅꯤꯡꯉꯤꯁꯦ ꯍꯣꯞ ꯆꯔꯗꯤ ꯃꯤꯉꯣꯟꯗꯁꯨ ꯀꯛ ꯀꯛ ꯇꯧꯔꯝꯃꯤ ꯑꯃꯁꯨ ꯈꯣꯡꯪꯂ ꯑꯃꯁꯨ ꯈꯣꯡꯉ ꯑꯇꯩ
ꯇꯜꯂꯤꯗ ꯃꯣꯏꯁꯦ ꯃꯁꯛꯝꯇ ꯃꯥꯟꯜꯂꯦ ꯑꯗꯨꯒ ꯇꯤꯟ ꯆꯪꯕ ꯃꯤ ꯉꯥꯛꯇ ꯑꯗꯨꯅꯦ ꯍꯥꯏꯁꯦ ꯑꯃ ꯑꯃ ꯑꯄꯤꯛꯄꯗꯨꯁꯨ ꯀꯣ
ꯑꯣ ꯑꯣ ꯑꯄꯤꯛꯄꯗꯨ ꯑꯣꯖꯥ ꯑꯣꯏꯔꯦ ꯍꯥꯏꯕ ꯀꯩꯅꯣꯝ ꯍꯥꯏꯌꯦ
ꯎꯝ ꯁꯔꯥꯏ ꯇ ꯆꯥꯎꯣꯏꯕ
ꯀꯣꯆꯤꯡ ꯀꯣꯆꯤꯡꯒꯦ ꯍꯥꯏꯕ ꯁꯀꯨꯜ
ꯀꯥꯏꯗꯤ ꯀꯣꯆꯤꯡ ꯑꯣꯖꯥ ꯑꯣꯏꯕꯅꯤ ꯍ ꯃꯥ ꯆꯠꯄꯅꯤ ꯀꯩꯅꯣꯒꯤ ꯊꯥꯒꯤ ꯕꯦꯡꯀꯤꯡꯒꯤ ꯑꯦꯁ ꯑꯦꯁ ꯁꯤꯒꯤ ꯀꯣꯆꯤꯡ ꯆꯠꯄꯅꯦ
ꯃ ꯑꯣꯏ ꯑꯣꯖꯥ ꯑꯣꯏꯕ ꯄꯥꯝꯃꯦ ꯍꯥꯏꯕꯗꯤ ꯕꯦꯡꯀꯤꯡꯗ ꯇꯧꯅꯤꯡꯉꯕ
ꯎꯝ ꯄꯥꯔꯤ ꯃꯕꯥꯜ ꯄꯥꯔꯤꯒ ꯃꯣꯏ ꯌꯥꯝ ꯑꯗꯨꯒꯤ ꯊꯥ ꯑꯃꯒꯤꯩꯒꯤ ꯇꯧꯔꯤꯕꯅꯤ
ꯑꯣ ꯑꯩꯈꯣꯏ
ꯅꯍꯥꯟ ꯅꯣꯡꯃ ꯇꯦꯛꯁ ꯊꯥꯔꯛꯑꯝꯃꯦꯕ ꯑꯩꯗꯤ ꯋꯥꯆꯞꯁꯦ ꯂꯤꯃꯤꯠ ꯊꯝꯕꯒꯤꯅꯦ ꯑ ꯃꯦꯁꯦꯖ ꯂꯥꯛꯄ ꯈꯣꯠꯄ ꯅꯣꯇꯤꯐꯤꯀꯦꯁꯟ ꯑꯝꯇ ꯂꯥꯛꯇ꯭ꯔꯦꯗꯅ ꯆꯪꯗ꯭ꯔꯗꯤ ꯑꯗꯩ ꯍꯟꯗꯛꯇꯤ ꯈꯔꯁꯨ ꯆꯤꯜꯂꯦꯕ ꯀ꯭ꯂꯥꯁꯀꯤ ꯅꯨꯡꯇꯤꯒꯤ ꯇ꯭ꯔꯥꯟꯁꯂꯦꯁꯟꯁꯦ ꯅꯨꯡꯇꯤꯒꯤ ꯄꯤꯔꯛꯑꯕꯅꯤꯅ ꯑꯗꯨ ꯄꯨꯈꯠꯅꯕ ꯍꯣꯠꯅꯕꯒ ꯑꯗꯒꯤ ꯌꯨꯝ ꯗ ꯂꯩꯕꯅꯤꯅ ꯌꯨꯝꯒꯤ ꯊꯕꯛꯁꯨ ꯌꯥꯎꯗ ꯌꯥꯗꯦꯍ ꯁꯦꯡꯅ ꯍꯥꯜꯂꯑꯁꯨ ꯑꯗꯨꯝ ꯆꯥꯛ ꯊꯣꯡꯉꯦ ꯋꯥꯏꯔꯝ ꯀꯣꯠꯂꯤꯛ ꯁꯦꯡꯕ ꯈꯣꯠꯄ ꯇꯧꯔꯕꯅꯤꯅ ꯐꯣꯟꯁꯦ ꯂꯣꯏꯔ ꯋꯥꯔ ꯇꯨꯝꯃꯤꯗꯅ ꯑꯗꯨꯅ ꯐꯣꯟꯁꯦ ꯄꯥꯏꯗ꯭ꯔꯦꯕ ꯐꯣꯟꯁꯦ ꯄꯥꯏꯗꯅꯤꯅ ꯃꯤꯁ ꯀ
ꯑꯁ ꯑꯩꯈꯣꯏꯁꯦ ꯃꯥꯁꯇꯔꯔꯛꯄꯗꯒꯤ ꯆꯤꯜꯂꯕꯅꯤꯅ
ꯎꯝ ꯑꯗꯨꯅ ꯃꯥꯏ ꯃꯦꯁꯦꯖ ꯂꯥꯛꯈꯣꯡꯗ꯭ꯔꯦ ꯃꯥꯗꯤ ꯃꯦꯁꯦꯁꯇꯣ ꯑꯩꯅ ꯑꯗꯨꯝ ꯁꯨꯛꯂꯡ ꯌꯦꯡꯕꯤꯗ꯭ꯔꯕꯅꯤꯅ ꯗꯤꯂꯦꯠ ꯇꯧ ꯇꯧꯔ ꯂꯩꯔꯖꯥꯠꯅꯦ ꯑ ꯃꯤꯡ ꯗꯤꯂꯦꯠ ꯇꯧꯔꯝꯕꯗꯨꯗꯤ ꯑꯩꯅ ꯎꯗ꯭ꯔꯅꯤꯅ ꯍꯟꯗ꯭ꯔꯦꯗꯅ ꯑꯗꯩꯗꯤ ꯉꯔꯥꯡꯗꯤ ꯊꯦꯡꯅꯔ ꯏꯃꯣꯖꯤ ꯑꯃꯅ ꯂꯩꯔꯝꯃꯦ ꯑꯗ ꯑꯩꯅ ꯑꯩꯁꯨꯦ ꯑꯩꯁꯨ ꯏꯃꯣꯖꯤ ꯑꯃ ꯍꯜꯂꯦꯕ ꯏꯃꯣꯖꯤꯗꯣ ꯂꯩꯔꯝꯃꯕꯅꯤꯅ ꯑꯗꯩꯗꯤ ꯊꯕꯛ ꯌꯥꯝ ꯆꯜꯂ ꯃꯥꯜꯂꯦ ꯀꯥꯏꯅ ꯇꯧꯔꯑꯦ
ꯎꯝ
ꯑꯅꯈꯔꯥ ꯆꯤꯂꯤ ꯍꯟꯗꯛꯇꯤ ꯍꯥꯏ ꯀꯃꯥꯏ ꯀꯃꯥꯏꯅ ꯇꯧꯔꯤꯒꯦ ꯑꯩꯅ ꯁꯨꯝ ꯂꯩꯔꯤꯗ ꯅꯪꯗꯤ ꯍꯥꯏ ꯀꯩꯀꯩ ꯏꯁꯇꯗꯤ ꯇꯧꯔꯤꯒꯦ ꯀ ꯍꯥꯏꯅ ꯑꯩꯅ ꯑꯩ ꯇ꯭ꯔꯥꯟꯁꯀꯦꯁꯟ ꯑꯗꯨꯝ ꯇꯧꯔꯤꯌꯦ ꯅꯪꯗꯤ ꯍꯥꯏ ꯃꯥ ꯑꯦꯛꯖꯥꯝ ꯊꯥꯕꯩ ꯇꯧꯔꯤꯖꯤ ꯁꯤ ꯑꯩ ꯄꯨꯔꯥ ꯆꯦꯟꯖ ꯇꯧꯔꯦ ꯏꯁꯃꯥꯏꯜ ꯍꯥꯏꯖꯩꯅꯦ ꯃꯥ ꯆꯦꯟꯖ ꯄꯨꯔꯥ ꯇꯧꯔꯦ ꯍꯧꯖꯤꯛꯇꯤ ꯋꯥꯈꯜꯁꯦ ꯏꯊꯟꯇ ꯍꯤꯡꯕꯒꯤ ꯑꯗꯨ ꯈꯪꯉꯦ ꯀꯥꯏꯅ ꯇꯧꯔꯦ ꯑꯩꯅ ꯎ ꯑꯗꯨꯒ ꯀꯒꯤꯅꯣ ꯍꯥꯏꯔꯛꯄꯗ ꯑꯣ ꯃꯥꯅ ꯇꯧꯗꯣꯏ ꯇ ꯊꯕꯛꯇꯨ ꯍꯟꯗꯛ ꯃꯥ ꯐ꯭ꯔꯤꯗꯤ ꯌꯥꯎꯔꯛꯀꯅꯤ ꯈꯪꯉꯦꯌꯦ ꯊꯥꯕꯨꯗꯤ ꯊꯥꯗ꯭ꯔꯤꯗꯅ ꯃꯦꯟꯁꯦ ꯀꯈꯤꯇꯥꯂꯨ ꯕꯦꯡꯀꯤꯡꯒꯤ ꯃꯥꯜꯂꯦ ꯃꯥ ꯑꯩꯁꯦ ꯍꯥꯟꯅ ꯃ ꯗꯤ ꯑꯩ ꯈꯤꯇꯪ ꯋꯥꯈꯤꯗꯧ ꯃꯥꯂꯅ
ꯅꯠꯇ꯭ꯔꯒꯅ ꯀꯩꯅꯣ ꯌꯨ ꯄꯤ ꯑꯦꯁ ꯁꯤ ꯑꯦꯛꯖꯥꯝ ꯑꯣꯏꯖꯥꯠꯂꯣ ꯆꯁ
ꯈꯪꯒꯦ ꯑꯣꯏꯔꯤꯕ꯭ꯔꯥ ꯀꯩꯗꯅꯣ ꯑꯗ ꯀ ꯄ ꯄꯔꯤꯁꯨ ꯎꯝ ꯃꯣꯏ ꯑꯍꯨꯝ ꯆꯠꯂꯦꯕ ꯑꯥꯗ ꯄꯥꯔꯤꯁꯤꯅ ꯀꯩꯗꯧꯒꯦ ꯍꯥꯏꯔꯒꯅꯦ ꯃꯁꯥꯒꯤ ꯃꯣꯏ ꯑꯅꯤꯗꯨꯗꯤ ꯉꯝꯗꯅ ꯉꯝꯅꯕ ꯆꯥꯈꯤꯅꯤꯕ ꯑꯗꯣ ꯄꯥꯔꯤꯁꯤꯅꯅꯦ ꯑꯩ ꯁꯤꯃ ꯇꯧꯒꯦꯅ ꯈꯟꯗꯕ ꯃꯣꯏꯅ ꯆꯠꯄ ꯂꯝꯕꯤꯗꯨꯗ ꯃꯥꯁꯨ ꯑꯗꯨꯝ ꯏꯟꯅꯔꯒ ꯆꯠꯂꯦꯕ ꯍꯥꯏꯗꯤ ꯃꯥꯁꯨ ꯃꯥꯅ ꯇꯧꯒꯦ ꯈꯟꯕ ꯄꯣꯠꯇꯨꯗ ꯂꯝꯖꯪ ꯁꯕꯥ ꯑꯣꯈꯜꯗꯣ
ꯍꯥꯎꯗ
ꯑꯗꯣ ꯑꯩꯈꯣꯏꯅꯗꯤ ꯀꯃꯥꯏꯅ ꯍꯥꯏꯔꯅꯤꯀꯣ
ꯍꯣꯏ ꯍꯣꯏ ꯉꯝ ꯇꯧꯖꯩꯅꯤꯅ ꯑꯗꯨꯅ ꯃꯥꯅ ꯍꯥꯏꯔꯛꯄꯗ ꯈꯪꯕꯒꯤ ꯋꯥꯅꯤꯀꯣ ꯑꯩꯈꯣꯏꯅ ꯌꯦꯡꯕꯗ ꯈꯗ ꯅꯠꯇꯦꯁ ꯑꯗꯨꯝ ꯍꯥꯏꯕꯤꯗꯣ
ꯀꯦꯅ ꯍꯥꯏꯗꯕ ꯑꯗꯨ ꯇꯧꯕꯅ ꯐꯗꯣꯏꯔꯥ ꯑꯗꯨ ꯐꯗꯣꯏꯔꯑꯒ ꯁꯨꯝ ꯍꯥꯏꯕ ꯁꯨꯃꯥꯏꯅ ꯇꯧꯔꯒ ꯑꯁ ꯌꯥꯝ ꯐꯔꯛꯑꯦ ꯑꯁ ꯌꯥꯝ ꯅꯨꯡꯉꯥꯏꯔꯦ ꯀꯔꯤꯃꯣ ꯍꯥꯏꯕꯗꯨꯕꯨ ꯑꯆꯤꯟꯕ ꯃꯇꯝ ꯀꯥꯏꯊꯣꯛꯄꯤꯕꯒꯤ ꯎꯝ ꯑꯩꯅ ꯀꯔꯤ ꯏꯃꯥꯟꯅꯕꯤꯕꯨ ꯀꯥꯎꯖꯔꯣꯏ ꯀꯥꯏ ꯑꯃ ꯍꯥꯏꯔꯛꯈꯤꯕꯅꯦ ꯑꯗ ꯍꯣꯏ ꯀꯟꯅ ꯍꯣꯠꯅꯔꯣ ꯅꯪꯁꯨ ꯍꯥꯏꯔꯒ ꯑꯗꯨꯝ ꯃꯦꯁꯦꯖ
ꯑꯩꯗꯤ ꯁꯥꯟꯅꯗ꯭ꯔꯦ ꯇꯟꯗꯅ
ꯁꯥꯟꯅꯤ ꯔꯥꯏꯖ ꯀꯅ ꯑꯝꯁꯨ ꯁꯅ ꯖꯤꯇꯨ ꯀꯨꯃꯥ ꯏꯕꯅꯤ ꯄꯥꯎ ꯐꯥꯎꯅ ꯍꯥꯏꯁꯨ ꯃꯉꯥꯔ ꯑꯔꯝ ꯁꯅꯗ꯭ꯔ ꯎꯝ
ꯇ ꯁꯦꯡꯅ ꯍꯥꯏꯔꯗꯤ ꯏꯟꯁꯤꯟꯕꯤꯕꯒꯤ
ꯎꯝ ꯁꯟꯖꯅꯥ ꯁꯅꯗꯥ
ꯁꯥꯟꯅꯗ꯭ꯔꯦꯕꯦꯝꯕ ꯃꯣꯏ ꯃꯣꯏ ꯊꯣꯛꯄꯅꯦ ꯑꯩ ꯁꯦꯡꯅ ꯍꯥꯏꯗꯅꯦ ꯃꯤꯁꯨ ꯆꯍꯤ ꯑꯃ ꯑꯈꯪꯗꯕ ꯃꯣꯏꯅ ꯌꯥꯝ ꯗꯔꯇꯤ ꯑꯣꯏꯔꯝꯕꯗꯣ
ꯑ ꯑꯧ
ꯑꯗꯨꯗꯒꯤ ꯁꯥꯎꯅꯤꯡꯉꯛꯄꯤꯗꯨꯅꯦꯕ ꯑꯩꯅ ꯑꯣꯏꯔꯤꯁꯤ ꯍꯧꯖꯤꯛ ꯑꯗꯨꯅ ꯑꯩ ꯏꯁꯥꯅꯁꯨ ꯈꯟꯕꯤꯗ ꯅꯤꯕ
ꯍꯝ
ꯀꯃꯥꯏꯅ ꯇꯧꯗꯣꯏꯅꯣ ꯈꯪꯗ꯭ꯔꯦꯅ ꯑꯁ ꯑꯗꯒꯤ ꯁꯨꯃꯥꯏꯅ ꯅꯣꯡꯃ ꯑꯃ ꯀꯣꯜ ꯇꯧꯔꯛꯑꯝꯃꯦ ꯕꯥꯔꯤꯁꯦ
ꯐꯔꯤꯔꯥ ꯎꯝ
ꯑꯗꯨꯗꯤ ꯀꯨꯏꯔꯦ ꯀꯨꯏꯔꯦ ꯌꯥꯝ ꯀꯨꯏꯔꯦ ꯃꯃꯥꯡ ꯖꯔꯥ ꯍꯟꯗꯛ ꯖꯍꯤꯔꯥ ꯀꯥꯎꯔꯦ ꯑꯃꯗꯤ ꯑꯣꯏꯕꯅꯦ ꯑꯩ ꯅꯤꯡꯁꯤꯡꯗ꯭ꯔꯦꯕ ꯑꯗꯨꯗꯥ ꯀꯩꯅꯣ ꯃꯤ ꯃꯁꯥꯅ ꯐꯣꯟꯒ ꯑꯃ ꯇꯧꯕꯤꯔꯛꯇ꯭ꯔꯦꯅꯒ ꯍꯥꯏ ꯐꯣꯟ ꯇꯧꯁꯦ ꯑꯩꯁꯦ ꯄꯥꯏꯗꯦꯕ ꯍꯟꯗꯛꯁꯦ ꯄꯥꯏꯔꯅ
ꯎꯝ
ꯇꯟꯕ ꯍꯥꯏꯇꯥꯔꯦ ꯍꯥꯏ ꯃꯤ ꯃꯣꯏꯗꯨꯅꯤ ꯑꯁꯣꯝꯒꯤ ꯑꯅꯤꯗꯨꯅꯤ ꯏꯟꯁꯤꯟꯕꯤꯔꯦ
ꯎꯝ
ꯏꯟꯁꯤꯟꯕꯤꯔꯕꯅꯤꯅ ꯀꯃꯥꯏꯅ ꯇꯧꯔ ꯑꯩꯕꯨ ꯁꯨꯝ ꯃꯤ ꯀꯩꯝꯇꯁꯨ ꯈꯟꯗꯕꯗꯣ ꯀꯃꯥꯏꯅ ꯇꯧꯔ ꯀꯩꯅꯣ ꯇꯧꯔꯨꯗꯣꯏꯅꯣ ꯃꯤꯃꯤ ꯃꯁꯁꯤꯗꯨꯄꯥꯈꯣꯏꯈ ꯏꯟꯓꯜꯂꯦꯕꯅꯤꯅ ꯃꯤꯁꯨ ꯁꯗꯟꯂꯤ ꯆꯦꯟꯖ ꯇꯧꯕꯗ ꯍꯥꯏꯔꯛꯏꯗꯅ ꯍꯥꯟꯅꯗꯨꯁꯨ ꯈꯪꯅ ꯂꯩꯌꯦꯗꯅ ꯑꯗꯨꯗ
ꯑꯥ
ꯏꯕꯥꯅꯤꯅ ꯑꯁ ꯃꯤ ꯃꯆꯥꯁꯤ ꯅꯨꯄꯥꯒ ꯀꯣꯏꯈ꯭ꯔ ꯃꯥꯥꯟꯜꯂꯤ ꯀꯔꯤꯝꯇ ꯍꯥꯏꯔꯛꯇ꯭ꯗꯦꯅ ꯅꯣꯟꯗꯒ ꯐꯣꯟꯒ ꯇꯧꯔꯛꯄ ꯊ ꯊꯤꯡꯖꯤꯜꯂꯕꯣꯒ ꯍꯥꯏꯣ ꯇꯣꯏꯏꯁꯤꯅ ꯁꯅꯦ ꯩꯁ ꯑꯩꯅ ꯀꯩꯗꯧꯔꯒꯦ ꯑꯩꯁꯦ ꯊꯕꯛ ꯌꯥꯝ ꯆꯤꯟꯕꯩꯅꯦ ꯍꯟꯗꯛꯇꯤ ꯑꯁ ꯃꯁꯇ ꯂꯣꯏꯕꯒꯤ ꯊꯕꯛ ꯌꯥꯝ ꯆꯤꯜꯂꯦ ꯈꯣꯠꯂꯦꯅ ꯍꯥꯏꯔꯦꯕ
ꯑꯦ ꯎꯝ
ꯍꯤꯟꯗꯣꯛꯄ ꯑꯣꯏ ꯍꯥꯏꯗꯤ ꯃꯥꯁꯇꯔ ꯑꯃꯁꯨ ꯇꯧꯋꯦꯕ ꯑꯩꯁꯦ ꯏꯪꯅꯧꯗ ꯑꯗꯨꯒꯤ ꯆꯦꯊꯣꯛ ꯆꯤ ꯇꯧꯕꯗꯨꯣ ꯈꯤꯇꯪ ꯁꯤꯤꯟꯕ
ꯀꯩ ꯁꯕꯖꯦꯛꯛꯇꯅ ꯍꯥꯏꯕ ꯅꯪ
ꯐꯤꯂꯣꯁꯣꯐꯤꯗꯤ ꯇꯧꯋꯦꯕꯦꯝ ꯐꯤꯂꯣꯁꯣꯐꯤꯗ
ꯁꯥꯏꯀꯣꯂꯣꯖꯤ ꯇꯧꯗ꯭ꯔꯕ
ꯗꯣꯏ ꯊꯤꯡꯖꯤꯟꯈ꯭ꯔꯕꯅꯤꯅ
ꯄꯩꯁꯥ ꯌꯥꯝ ꯇꯤꯡꯕ꯭ꯔꯣ ꯑꯗꯨ ꯇꯧꯕꯁꯦ